ꯇꯥꯕꯨꯣ
ꯇꯥꯔꯦ ꯀꯔꯤꯗꯅꯣ ꯍꯂꯣ ꯀꯥꯗꯨꯕꯨ ꯇꯔꯦ ꯇꯔꯦ ꯀꯔꯤꯗꯅ
ꯀꯝ ꯇꯧꯗꯦ
ꯇꯔꯕꯨ ꯆꯥꯛ ꯂꯣꯏꯕ ꯉꯥꯏꯔꯤ ꯎꯝ ꯉꯥꯏꯅꯤ ꯅꯪ ꯄꯨꯡ ꯀꯌꯥ ꯆꯠꯠꯇꯕꯦ ꯋꯀꯤꯡꯅ
ꯑꯩꯒꯤ ꯈꯣꯟꯖꯦꯜꯁꯤ ꯈꯔ ꯇꯞꯅ ꯂꯥꯏ ꯆꯠꯂꯤꯀꯣ
ꯈꯣꯟꯖꯦꯜꯁ ꯈꯔ ꯆꯠꯣ ꯅꯪ ꯈꯣꯟꯖꯦꯜꯁꯦ ꯑꯩꯉꯣꯟꯗ ꯈꯨꯝꯃꯛꯄꯗ ꯌꯥꯝ ꯇꯞꯄꯦ ꯑꯩꯅ ꯍꯪꯈ꯭ꯔꯕ ꯃꯇꯨꯡ ꯁꯦꯀꯦꯟ ꯑꯅꯤꯃꯨꯛꯀꯤ ꯃꯇꯨꯡꯗ ꯑꯩꯅ ꯈꯨꯝꯃꯛꯏꯁꯦ
ꯑꯥꯗꯨ ꯈꯨ ꯈꯗꯛꯇꯗꯤ ꯈꯨꯝꯕꯅꯦ ꯑꯗꯨ ꯃꯣꯏꯁꯤ ꯀꯩꯅꯣꯗꯅꯦ ꯌꯥꯗꯕꯩꯅꯤ
ꯎꯝ ꯑꯣ ꯅꯪ ꯅꯪ ꯌꯨꯝ ꯃꯊꯛꯇ ꯂꯩꯔꯣ ꯃꯈꯥꯗ ꯂꯩꯔꯥ
ꯌꯨꯝ ꯃꯊꯛꯇ ꯂꯩꯇ꯭ꯔꯒꯗꯤ ꯀꯃꯥꯏ ꯁꯥꯟꯅꯗꯣꯏꯅꯣ
ꯑꯣ ꯑꯗꯨꯅꯦ ꯑꯩ ꯍꯥꯏꯁꯦ ꯅꯔꯣꯟꯒ ꯅꯧꯔꯛꯄꯗꯨꯗ ꯃꯈꯥꯗ ꯂꯩꯕꯩꯔꯁꯤꯅꯤ
ꯃꯈꯥ ꯂꯩꯇꯦ ꯅꯣꯏ ꯆꯥꯛ ꯆꯥꯔꯒ ꯆꯠꯂꯤꯔꯣ ꯅꯣꯏ ꯀꯩꯅꯣꯁꯦ
ꯑꯥ ꯆꯥꯛꯄꯨꯗꯤ ꯆꯥꯔꯛꯇ꯭ꯔꯦ ꯑꯩ ꯑꯗꯨꯝ ꯍꯥꯏꯗꯤ ꯍꯜꯂꯛꯄꯒꯅꯦ ꯀꯩ ꯂꯥꯃꯟꯕꯒꯤ ꯑꯗꯨꯝ ꯀꯩꯅꯣꯝ ꯀꯩꯅꯣꯝ ꯆꯠꯁꯤꯟꯕꯗ ꯃ ꯄꯨꯨꯛꯇꯨ ꯊꯥꯡꯒꯠꯂꯛꯄ ꯑꯗꯨꯒꯤ ꯆꯥꯛꯇꯨꯗꯤ ꯍꯣꯔꯦꯟ ꯍꯜꯂꯒ ꯑꯣꯏꯅ ꯆꯥꯔꯒꯅ ꯆꯥꯔꯛꯇ꯭ꯔꯦ ꯑꯁ ꯀꯩꯁꯨ ꯄꯥꯕ ꯅꯠꯇꯦꯗ ꯑꯗꯨꯝ ꯄꯨꯡꯁꯦ ꯑꯩꯅ ꯍꯜꯂꯛꯄꯗ ꯉꯁꯤꯗꯤ ꯇꯔꯨꯛ ꯈꯔ ꯍꯦꯜꯂꯦ ꯎꯝ ꯑꯗꯨꯝ ꯑꯩ ꯍꯥꯏꯁꯦ ꯄꯨꯡ ꯇꯔꯨꯛꯇꯒꯤꯕꯨ ꯍꯥꯏꯔꯣ ꯇꯔꯨꯛꯇꯒꯤꯅ ꯑꯥ ꯇꯔꯦꯠ ꯅꯤꯄꯥꯜ ꯃꯥꯄꯜꯗꯕꯨ ꯌꯨꯝꯗ ꯀꯩꯗꯧꯔ ꯂꯩꯗꯣꯏꯅꯣꯗꯣ ꯈꯪꯗꯕꯩ ꯂꯥꯛꯏꯕ ꯍꯥꯏꯗꯨꯅꯦꯕ ꯁꯨꯝ
ꯍꯣꯏ ꯀꯩꯁꯨ ꯀꯥꯏꯗꯦꯗ ꯈꯔ ꯄꯥꯍꯧꯕꯅꯗꯤ ꯐꯩ
ꯄꯥꯕ ꯄꯥꯕꯗꯨ ꯀꯩꯁꯨ ꯀꯩꯅꯣ ꯇꯧꯗꯦ
ꯍꯌꯦꯡꯁ ꯁꯟꯗꯦ ꯁꯨꯇꯤ ꯑꯣꯏꯗꯦ ꯅꯣꯏ ꯀꯩꯅꯣ ꯀ꯭ꯂꯤꯅꯤꯛ
ꯎꯝ ꯆꯠ ꯍꯧꯗ ꯉꯥꯏꯔꯤꯗ ꯍꯌꯦꯡ ꯍꯞꯇꯥ ꯑꯃ ꯐꯥꯗꯣꯏꯅꯦ
ꯑꯩꯅꯗꯤ ꯍꯌꯦꯡ ꯆꯤꯡ ꯀꯥꯎꯁꯤꯔ ꯍꯥꯏꯒꯦ ꯇꯧꯔꯝꯕꯅꯦ
ꯆꯤꯡꯕꯨꯗꯤ ꯀꯥꯎꯁꯤ ꯌꯥꯏꯌꯦ
ꯑꯌꯨꯛ ꯉꯜꯇꯒꯤꯗꯨꯗ ꯀꯩꯅꯣꯍꯦ ꯄꯨꯡ ꯃꯉꯥ ꯃꯈꯥꯏꯗꯗꯤ ꯉꯝꯃꯔꯣꯏ ꯅꯪ ꯀꯥꯔꯝꯃꯣ ꯑꯩꯈꯣꯏ ꯄꯨꯡ ꯇꯔꯨꯛꯇ ꯀꯥꯔꯛꯀꯦ
ꯀꯩꯅꯣ ꯃꯥꯅ ꯑꯁꯨꯛ ꯌꯥꯝ ꯊꯦꯡꯉꯤꯖꯤꯕꯣ ꯑꯗꯨ ꯍꯜꯂꯛꯑ ꯀꯃꯥꯏꯅ ꯋꯥꯛꯀꯤꯡ ꯆꯠꯇꯣꯏꯅꯣ
ꯀꯩꯅꯣꯍꯦ ꯄꯨꯡ ꯇꯔꯨꯛꯇ ꯆꯠꯂꯒ ꯇꯔꯦꯠꯈꯥꯏꯗ ꯍꯜꯂꯛꯑ ꯅꯤꯄꯥꯜ ꯇꯔꯦꯟꯈꯥꯏꯗ ꯅꯤꯄꯜ ꯃꯅꯨꯡꯗ ꯍꯜꯂꯛꯄꯇ ꯑꯗꯨꯝ ꯅꯪꯉꯤ ꯀꯩꯅꯣ ꯊꯦꯃꯟꯕ ꯅꯠꯇꯤꯌꯦ ꯋꯥꯛꯀꯤꯡꯗꯣ ꯀꯩꯅꯣ ꯇꯧꯕꯩꯅꯦ ꯎꯝ ꯀ꯭ꯂꯤꯛ ꯆꯠꯇꯣꯏꯗꯨꯗꯤ ꯅꯤꯄꯥꯥꯟ ꯃꯥꯄꯜ ꯃꯈꯥꯏꯗꯩ ꯆꯠꯇꯣꯏꯅꯦ ꯇꯔꯥꯗ ꯑꯗ ꯌꯧꯔꯨꯗꯧꯅꯦ ꯃꯉꯥ ꯃꯈꯥꯏꯗ ꯀꯥꯕ ꯍꯥꯏꯗꯨ ꯃꯉꯥ ꯃꯈꯥꯗ ꯀꯥꯏꯔꯗꯤ ꯑꯩ ꯍꯧꯒꯠꯄꯗꯤ ꯇꯔꯨꯛ ꯃꯉꯥꯗ ꯍꯧꯒꯠꯇꯕ ꯌꯥꯔꯔꯣꯏ ꯍꯥꯏꯕ ꯍꯣꯢ ꯑꯗꯨꯅꯤ ꯉꯟ ꯉꯝꯖꯔꯔꯣꯢ ꯑꯗꯨꯗꯤ ꯌꯥꯝ ꯉꯜꯂꯦ ꯍꯥꯏꯕ ꯅꯪ ꯑꯗꯨꯝ ꯀꯥꯕ ꯍꯧꯔꯝꯃꯣ ꯍꯥꯏꯕ ꯑꯩ ꯅꯣꯗꯤ ꯏꯕꯥꯅꯤ ꯀꯥꯔꯛꯀꯦ ꯍꯥꯏꯕ ꯊꯦꯡꯂꯞꯅ ꯅꯠꯇꯦ ꯑꯩꯅ ꯍꯥꯏꯕꯗꯤ ꯅꯪ ꯃꯤ ꯑꯇꯣꯞꯄꯒ ꯀꯥꯒꯗꯕ ꯑꯣꯏꯔꯗꯤ ꯍꯥꯏꯕꯅꯤꯗ ꯃꯤ ꯑꯇꯣꯞꯄ ꯀꯥꯔꯣꯏꯗꯕ ꯑꯣꯏꯔꯕꯨꯗꯤ ꯑꯗꯨꯝ ꯑꯩꯈꯣꯏ ꯅꯍꯥꯟꯁꯨ ꯇꯔꯨꯛ ꯑ ꯍꯣꯏ ꯇꯔꯨꯛꯇ ꯀꯥꯏꯌꯦ ꯑꯀꯥꯁ ꯑꯩꯈꯣꯏ ꯑꯍꯨꯝ ꯌꯥꯕꯅꯦ ꯑꯗꯨꯅꯦ ꯑꯩ ꯍꯥꯏꯁꯦ ꯅꯪ ꯁꯪꯀꯔꯒ ꯀꯥꯒꯗꯕ ꯑꯣꯏꯔꯒꯗꯤ ꯅꯕꯅꯤ ꯑꯗꯨꯝ ꯀꯥꯔꯝꯃꯣ ꯑꯗꯨ ꯑꯩꯈꯣꯏ ꯀꯥꯔꯛꯀꯦ ꯍꯥꯏꯕ ꯃꯥ ꯌꯥꯎꯔꯣꯏꯗꯕ ꯑꯣꯏꯔꯗꯤ ꯑꯗꯨꯝ ꯇꯔꯨꯛꯇꯨꯗ ꯀꯥꯔꯁꯦ ꯍꯥꯏꯕ
ꯑꯩ ꯈꯔ ꯉꯟꯅ ꯆꯠꯂꯒ ꯍꯂꯛ ꯀꯨꯝꯊꯔꯛꯑꯒ ꯑꯃꯨꯛ ꯇꯟ ꯀꯩꯀꯩ ꯆꯥꯔꯒ ꯂꯥꯛꯁꯤꯔꯥ ꯇꯧꯕꯅꯦ
ꯍꯣ ꯑꯗꯨꯁꯨ ꯌꯥꯏ ꯀꯩꯗꯧꯔꯒꯦ ꯑꯩꯈꯣꯏꯗ ꯂꯩꯍꯥꯎꯕꯨ ꯍꯦꯛꯄꯋꯣ ꯅꯥꯖꯄꯇꯤꯕꯨ ꯍꯦꯛꯄꯑꯣ ꯇꯧ ꯂꯩꯕꯗꯣ ꯑꯗꯨꯝ ꯍꯂꯛ ꯃꯇꯝ ꯕꯔꯤꯗ ꯅꯪꯉꯤ
ꯅꯥꯁꯄꯇꯤꯅꯦ ꯆꯥꯎꯁꯨ ꯆꯥꯎꯗꯕꯗꯣ
ꯑꯦ ꯆꯥꯕꯗꯤ ꯍꯥꯎꯋꯤꯅꯦ ꯑꯗꯣ ꯆꯥꯎꯕꯗꯤ ꯆꯥꯎꯗꯦꯕꯣ ꯅꯪꯅ ꯆꯥꯗꯕꯩ ꯈꯪꯗꯕ ꯋꯥꯅꯤ ꯎꯝ ꯆꯥꯔ ꯈꯪꯅꯤ ꯏꯕꯦꯝꯃꯥ ꯌꯥꯕꯅꯤ ꯌꯥꯕꯅꯤ ꯄꯨꯡ ꯇꯔꯨꯛꯇꯨ ꯆꯞ ꯆꯥꯕꯅꯤ
ꯍꯣꯏ ꯅꯣꯡ ꯇꯥꯗꯕ ꯂꯥꯏ ꯈꯨꯔꯨꯝꯁꯦ ꯅꯣꯡ ꯇꯥꯔꯗꯤ ꯅꯨꯡꯉꯥꯏꯔꯣꯏ ꯆꯠꯄ
ꯅꯣꯡ ꯇꯥꯕꯨꯗꯤ ꯅꯨꯡꯉꯥꯏꯔꯣꯏ ꯑꯗꯣ ꯈꯪꯗꯦꯅꯦ ꯑꯃ ꯑꯩꯈꯣꯏꯒꯤ ꯅꯣꯗꯤꯁꯅ ꯑꯃꯨꯛ ꯀꯔꯤ ꯍꯥꯏꯔꯛꯇꯣꯏꯅꯣ ꯅꯪꯅ ꯑꯃꯨꯛ ꯌꯥꯔꯛꯑꯃꯤꯅ ꯉꯁꯤꯗꯤ ꯑꯩ ꯊꯥꯖꯗꯦꯅꯦ ꯃꯥꯁꯦ ꯑꯃꯨꯛ ꯀꯩꯅꯣꯝ ꯁꯣꯢ ꯍꯥꯏꯔꯛꯇꯧ ꯃꯥꯟꯂꯦꯕꯣ
ꯑꯩꯕꯨꯗꯤ ꯑꯗꯨ ꯆꯠꯂꯦ ꯅꯣꯏ ꯃꯇꯝ ꯃꯥꯟꯅꯗꯕꯩꯅꯦ ꯑꯩꯗꯤ ꯄꯨꯡ ꯃꯉꯥꯗ ꯆꯠꯂꯦꯕ ꯃꯉꯥꯗ
ꯍꯣꯏ ꯍꯥꯏꯕ ꯅꯪ ꯆꯠꯂꯤ ꯆꯠꯇꯦ ꯍꯥꯏꯕ ꯅꯠꯇꯤꯃꯤ ꯑꯩꯅ ꯍꯥꯏꯁꯦ ꯅꯪꯗꯤ ꯉꯁꯤ ꯌꯥꯔꯦ ꯅꯠꯇꯦ ꯅꯪꯕꯨꯗꯤ ꯌꯥꯔꯦ ꯍꯥꯏꯔꯦ ꯍꯌꯦꯡ ꯆꯠꯄꯁꯦ ꯅꯪ ꯌꯥꯔꯦ ꯍꯥꯏꯔꯕꯅꯤꯅ ꯅꯣꯗꯤꯗꯣ ꯑꯃꯨꯛ ꯌꯥꯔꯛꯑꯣꯏꯗꯣꯏꯔꯥ ꯁꯤꯅꯤ ꯑꯩꯅ ꯍꯥꯏꯔꯤꯁꯤꯅ ꯀꯔꯤꯅꯣꯃꯦ ꯀꯣꯛꯀꯥ ꯉꯥꯎꯋꯦ ꯅꯣꯏ ꯋꯥꯔꯤ ꯁꯥꯕꯁꯦ ꯌꯥꯔꯦ ꯏꯕꯦꯝꯃ ꯌꯥꯔꯅꯤ ꯑꯣ ꯑꯗꯨꯅꯤ ꯍꯣ ꯑꯗꯨꯅꯕꯨꯅꯦ ꯍꯥꯏꯁꯦ ꯌꯥꯗꯕ ꯍꯥꯏꯁꯦ ꯑꯗꯨꯅꯦ ꯑꯩꯈꯣꯏꯅ ꯑꯃꯨꯛ ꯊꯦꯡꯅ ꯆꯠꯂꯦ ꯅꯪꯅ ꯑꯃꯨꯛ ꯉꯟꯅ ꯆꯠꯅꯤꯡꯉꯦ ꯍꯥꯏꯅ ꯑꯗꯨꯗꯤ ꯌꯥꯗꯕ ꯆꯤꯡꯗ꯭ꯔꯣꯗꯣ ꯑꯩꯗꯤ ꯑꯗꯨꯝ ꯌꯥꯏꯑꯕ ꯀꯩꯅꯣ ꯑꯗꯨ ꯌꯥꯗ꯭ꯔꯤ ꯅꯠꯇ꯭ꯔꯣ
ꯎꯝ
ꯅꯣꯏꯗꯤ ꯑꯩꯒꯤꯗ ꯑꯦꯖꯁ ꯇꯧꯕ ꯀꯩꯗꯧꯒꯦ ꯉꯟꯃꯜꯂꯦ ꯍꯥꯏꯕ ꯑꯩꯗꯣ ꯇꯨꯝꯕꯗꯣ ꯑꯥꯗꯁꯨ ꯑꯃꯨꯛ ꯇꯨꯝꯃꯨꯕ ꯌꯥꯗꯕꯅꯤꯅ ꯎꯝ ꯀꯨꯏꯅ ꯂꯩꯕꯗꯨ ꯋꯥꯏ ꯍꯥꯏꯕ ꯑꯗꯨꯅ ꯇꯨꯝꯕꯗꯨꯁꯨ ꯈꯤꯇꯪ ꯊꯨꯒꯥꯏꯅꯤꯡꯗꯕ ꯉꯟꯇꯥꯅꯗꯤ ꯇꯨꯝꯅꯤꯡꯗꯦꯗ ꯀꯥꯏꯗꯩꯅꯣꯗ
ꯇꯔꯥ ꯃꯈꯥꯏꯗ ꯀꯣꯜ ꯇꯧꯔꯛꯀꯦꯁꯨ ꯌꯥꯗꯦ ꯑꯗꯨꯒ ꯀꯔꯝ ꯀꯥꯟ ꯇꯨꯝꯃꯤꯅꯣꯗꯤ ꯈꯪꯗꯦ
ꯀꯩꯅꯣ ꯇꯔꯥ ꯃꯈꯥꯏꯗ ꯀꯣꯜ ꯇꯧꯔꯛꯀꯦ ꯌꯥꯗꯦꯕꯣ ꯍꯣꯏ ꯌꯨꯝꯗ ꯂꯩꯔꯦ ꯑꯗꯨ ꯗꯤ ꯌꯨꯝꯗꯨꯗꯗꯤꯅꯦ ꯍꯥꯏꯗꯤ ꯈꯤꯇꯪ ꯉꯜꯂꯤꯉꯩꯗ ꯑꯣꯏꯗꯤ ꯇꯤꯚꯤ ꯅꯨꯡꯕꯤ ꯌꯦꯡꯅꯔꯒ ꯑꯗꯩ ꯃꯣꯏ ꯁꯨꯝ ꯋꯥꯔꯤ ꯁꯥꯟꯅ ꯂꯩꯈꯤꯕꯅ ꯐꯕ ꯇꯔꯥꯈꯥꯏꯗꯗꯤ ꯏ ꯆꯤꯛ ꯆꯤꯛꯂ ꯀꯥꯟꯗꯨꯗ ꯋꯥꯔꯤ ꯁꯥꯟꯅꯕꯗꯨꯗꯤ ꯅꯨꯡꯉꯥꯏꯇꯕ ꯑꯃꯨꯛ ꯒ꯭ꯌꯥꯟ ꯇꯥꯔꯕ ꯑꯗꯨꯅꯅꯦ ꯇꯨꯝꯃꯦ ꯍꯥꯏꯕꯒꯤ ꯅꯠꯇꯦ ꯑꯍꯜ ꯂꯃꯥꯟꯗꯣ ꯂꯣꯏ ꯇꯨꯝꯃꯁꯨ ꯑꯗꯨꯝ ꯎꯝ ꯇꯥꯅꯤꯡꯗꯦꯗ ꯏꯔꯥꯡ ꯊꯨꯔꯥꯡ ꯇꯧꯁꯤꯜꯂꯛꯇꯅ ꯍꯝ ꯅꯨꯄꯤ ꯑꯃ ꯋꯥꯔꯤ ꯁꯥꯟꯅꯔꯑꯦ ꯀꯥꯏ ꯈꯟꯖꯔꯅꯤ ꯆꯤꯡꯅꯕ ꯆꯤꯡꯅꯕꯗ ꯋꯥꯕꯨ ꯅꯠꯇꯦꯗ ꯑꯗꯨꯝ ꯋꯥꯔꯤ ꯁꯥꯟꯅꯕꯗꯨ ꯀꯩꯁꯨ ꯅꯨꯡꯉꯥꯏꯇꯦ ꯍꯥꯏꯕ ꯑꯗꯨꯝ ꯃꯣꯏ ꯇꯨꯝꯅꯈ꯭ꯔ ꯀꯥꯟꯗꯨꯗ ꯇꯨꯝꯕ ꯍꯥꯏꯁꯤ ꯀꯩꯁꯨ ꯐꯖꯅ ꯇꯨꯝꯕ ꯑꯃꯨꯛꯁꯨ ꯑꯣꯏꯔꯗꯣ ꯑꯗꯨꯝ
ꯅꯨꯡꯕꯨꯗꯤ ꯅꯨꯡꯉꯥꯏꯇꯝꯃꯦ ꯑꯩꯕꯨꯗꯤ ꯃꯊꯛ ꯀꯥꯕꯅꯤꯅ ꯑꯃꯨꯛ ꯃꯣꯏ ꯃꯈꯥ ꯇꯥꯗꯦꯗꯅꯀꯣ
ꯍꯣ ꯑꯗꯨꯕꯨꯅꯦ ꯍꯥꯏꯁ ꯅꯪꯁꯨ ꯃꯊꯛꯇ ꯂꯩꯔꯝꯗ꯭ꯔꯗꯤ ꯀꯩꯁꯨ ꯋꯥꯔꯤ ꯁꯥꯟꯅꯕꯗꯣ ꯅꯨꯡꯉꯥꯏꯔꯣꯏ ꯍꯥꯏꯕ
ꯎꯝ
ꯀꯩꯅꯣ ꯅꯣꯗꯤꯗꯨꯗꯤ ꯀꯨꯟ ꯁꯨꯈꯔꯦꯅꯦ ꯀꯨꯟꯍꯨꯝꯗꯣꯏ ꯕꯨ ꯁꯨꯔꯝ ꯀꯨꯟ ꯍꯣꯏ ꯑꯗꯨꯃꯥꯏ ꯍꯥꯏꯕꯅꯤ ꯀꯔꯤ ꯀꯔꯤ ꯀꯔꯤ ꯈꯨꯇꯧꯅꯣ ꯃꯥꯏꯗꯨꯅ
ꯃꯥꯒꯤꯗꯣ
ꯃꯥꯒꯤꯗꯣ ꯗꯤꯐꯦꯛ ꯑꯣꯏꯕꯁꯨ ꯃꯌꯥꯝ ꯌꯥꯎꯔꯝꯕ ꯃꯥꯂꯦ ꯅꯠꯇꯦ ꯗꯤ ꯌꯥꯈꯤꯗꯕꯗꯨꯗꯤ ꯀꯥꯎꯟ ꯇꯧꯕꯤꯗꯕꯅꯦ ꯌꯥꯗ꯭ꯔꯗꯤ ꯑꯩꯒꯤꯗꯣ ꯔꯤꯖꯦꯛ ꯆꯠꯂꯤ ꯃꯌꯥꯝꯗꯣ ꯑꯗꯨꯝ ꯀꯥꯎꯟ ꯇꯧꯔꯛꯇꯦꯕ ꯍꯥꯏꯕꯗꯤꯅꯦ ꯑꯩ ꯃꯉꯥ ꯇꯧꯔꯦ ꯈꯜꯂꯁꯦꯕꯀꯣ ꯇꯔꯨꯛ ꯁꯨꯕ ꯇꯧꯕꯁꯦ ꯔꯤꯖꯦꯛꯁ ꯆꯠꯂꯦ ꯈꯜꯂꯁꯕ ꯑꯗꯣ ꯑꯩ ꯃꯁꯤꯡ ꯑꯗꯨꯝ ꯃꯉꯥꯗꯒꯤ ꯍꯦꯟꯒꯠꯇꯦꯕ ꯈꯪꯕ꯭ꯔ ꯒ꯭ꯌꯥꯟ ꯇꯥꯕ꯭ꯔꯥ ꯑꯩ ꯍꯥꯏꯁꯦ ꯑꯩꯅ ꯍꯥꯏꯁꯤꯅꯅꯦ ꯎꯝ
ꯃꯤꯅꯤꯠ ꯇꯔꯨꯛ ꯇꯧꯔꯦꯅ ꯈꯜꯂꯣꯕꯀꯣ ꯃꯥꯅ ꯑꯥ ꯑꯟꯁꯔꯗꯨ ꯈꯨꯝꯃꯒ ꯁꯝꯃꯤꯠ
ꯇꯧꯔꯨꯔꯒ ꯎꯝ ꯁꯃꯤꯠ ꯇꯧꯕ ꯌꯥꯗꯦ ꯍꯥꯏꯕ ꯁꯝꯃꯤꯠ ꯇꯧꯕ ꯌꯥꯗꯦ ꯍꯥꯏꯕ ꯅꯪ ꯃꯤꯅꯤꯠ ꯇꯔꯨꯛ ꯇꯔꯦꯠ ꯇꯧꯕꯁꯦ ꯇꯔꯥ ꯐꯥ꯭ꯔꯤꯕꯧ ꯃꯣꯏꯅꯦ ꯑꯗꯣꯝꯗ ꯊꯣꯛꯂꯛꯑꯣꯏ ꯃꯊꯪꯗ ꯗꯤꯁꯀꯅꯦꯛ ꯇꯧꯈꯤꯕ ꯄꯣꯠ ꯃꯈꯩꯁꯦ ꯑꯝꯇ ꯊꯣꯛꯂꯛꯑꯣꯏ ꯊꯣꯛꯄꯅꯦ ꯊꯣꯛꯄꯅꯦ ꯅꯪꯉꯣꯟꯗ ꯊꯣꯛꯑꯣꯏ ꯅꯪꯉꯣꯟꯗ ꯊꯣꯛꯑꯣꯏ ꯀꯣꯜ ꯇꯧꯔꯤꯕ ꯅꯪꯉꯣꯟꯗ ꯊꯣꯛꯇꯕꯅꯦ꯫ ꯑꯩꯅ ꯍꯥꯟꯗꯩ ꯇꯧ ꯃꯌꯥꯝꯁꯦ ꯑꯝꯇ ꯊꯣꯛꯇꯦ ꯑꯩꯉꯣꯟꯗ ꯑꯩ ꯑꯩꯅ ꯅꯪꯉꯣꯟꯗ ꯇꯧꯔꯦ ꯈꯜꯂꯦꯗꯅ ꯑꯩꯉꯣꯟꯗ ꯊꯣꯛ ꯇꯦ ꯍꯥꯏꯕ ꯊꯣꯛꯄꯅꯕ ꯊꯣꯛꯇꯤꯌꯦ ꯑꯩꯗꯤ ꯑꯩ ꯅꯍꯥꯟꯗꯒꯤ ꯗꯤꯁꯀꯅꯦꯛ ꯅ ꯗꯤꯁꯀꯅꯛꯇꯤꯡ ꯊꯥꯔꯒ ꯑꯗꯨꯝ ꯂꯩꯈ꯭ꯔꯅꯦꯕ ꯑꯗꯨꯗꯒꯤ ꯑꯩꯅ ꯀ꯭ꯂꯤꯟ ꯇꯧꯊꯣꯛꯈ꯭ꯔꯅꯦꯕ ꯍꯥꯏꯗꯤ ꯆꯪꯉꯒꯁꯨ ꯑꯗꯨꯝ ꯗꯤꯁꯀꯅꯦꯛꯇꯤꯡꯗ ꯊꯥꯔꯦ ꯑꯗꯨꯕ ꯑꯇꯣꯞꯄ ꯑꯝꯇ ꯊꯣꯛꯑ ꯌꯥꯔꯔꯣꯏꯕ ꯑꯗꯨꯅ ꯑꯩꯅ ꯀ꯭ꯂꯤꯟ ꯇꯧꯊꯣꯛꯈ꯭ꯔꯅꯦꯕꯀꯣ ꯕꯦꯒ ꯍꯜꯂꯒ ꯄꯨꯂꯞ ꯕꯦꯦꯛ ꯍꯜꯂꯒ ꯗꯤꯁꯀꯅꯦꯛ ꯇꯧꯊꯣꯛꯈ꯭ꯔꯅꯤ ꯑꯗꯨꯒ ꯑꯃꯨꯛ ꯅꯧꯅ ꯑꯃꯨꯛ ꯆꯪꯗꯣꯏꯅꯦꯕ ꯑꯗꯨꯃꯥꯏꯅ ꯇꯧꯀꯥꯟꯗ ꯑꯃꯨꯛ ꯌꯥꯗꯣꯏꯅꯦ ꯅꯠꯇ꯭ꯈꯩꯗꯤ ꯑꯗꯨꯝ ꯗꯤꯁꯀꯅ ꯍꯦꯛꯇ ꯊꯥꯔ ꯂꯩꯌꯦꯕꯀꯣ ꯑꯗꯣ ꯑꯩꯒꯤꯗꯤ ꯑꯩꯒꯤꯗꯤ ꯊꯣꯛꯇꯦ ꯑꯗꯨꯃꯥꯏꯅ ꯇꯧꯕꯗꯣ
ꯗꯤꯁꯀꯅꯦꯛ ꯇꯥꯔꯅꯤꯗꯅ ꯑꯗꯨꯒꯅꯦ ꯃꯁꯥꯅ ꯕꯦꯛ ꯍꯟꯀꯥꯟꯗ ꯑꯗꯨꯝ ꯀꯣꯏꯁꯟ
ꯑꯩꯒꯤꯗꯤꯅꯦ ꯕꯦꯛ ꯍꯟꯕꯗꯣ ꯕꯦꯛ ꯍꯟꯕꯁꯦ ꯆꯠꯇꯦꯕ ꯈꯪꯕ꯭ꯔꯥ ꯑꯗꯨꯅ ꯑꯩꯅ ꯕꯦꯛ ꯍꯟꯕ ꯍꯥꯏꯁꯤꯅ ꯗꯥꯏꯔꯦꯛ ꯏꯁꯀ꯭ꯔꯤꯟꯗ ꯄꯨꯂꯞ ꯑꯩꯒꯤ ꯐ꯭ꯔꯟ ꯋꯥꯜꯄꯦꯄꯔꯒꯤ ꯐ꯭ꯔꯟ ꯄꯦꯖꯇ ꯌꯧꯍꯟꯕꯤꯗꯣ ꯈꯪꯕ꯭ꯔꯥ ꯐꯣꯔꯃꯦꯌꯥꯗ ꯒꯤꯠ ꯅꯝꯃꯒ ꯇꯧꯕꯤꯗꯣ ꯑꯗꯨꯃꯥꯏꯅ ꯑꯗꯨꯃꯥꯏꯅ ꯍꯟꯗ꯭ꯔꯤꯐꯧ ꯌꯥꯗꯦꯕ ꯑꯩꯒꯤꯗꯤ ꯗꯤꯁꯀꯅꯦꯛ ꯇꯧꯈ꯭ꯔꯒꯗꯤ ꯌꯥꯔꯛꯄꯁꯨ ꯌꯥꯏꯀꯣ ꯑꯩꯅ ꯀꯨꯏꯅ ꯉꯥꯏꯕꯗꯣ ꯇꯟꯕꯒꯤ ꯑꯩ ꯗꯤꯁꯀꯅꯦꯛ ꯇꯧꯔꯒ ꯕꯦꯛ ꯋꯥꯟ ꯕꯦꯒꯛꯇꯨ ꯆꯠꯄꯗꯨ ꯇꯧꯗꯦꯕ ꯑꯩ ꯗꯥꯏꯔꯦꯛ ꯉꯥꯏꯍꯥꯛ ꯌꯦꯡꯉꯝꯃꯅꯤ ꯌꯥꯗ ꯌꯥꯗ꯭ꯔꯅꯤ ꯗꯥꯏꯔꯦꯛ ꯁꯦꯟꯇꯔꯗ ꯅꯝꯃꯤꯗꯅ ꯑꯗꯨꯒꯅꯦ ꯀꯩꯅꯣꯗ ꯀ꯭ꯂꯤꯟ ꯇꯧꯊꯣꯛꯈꯤꯕꯗꯨ ꯑꯩꯅ ꯁꯤꯖꯤꯟꯅ ꯌꯨꯁ ꯇꯧꯈꯤꯕ ꯑꯦꯞꯁ ꯀ꯭ꯂꯤꯟ ꯇꯧꯊꯣꯛꯄꯗꯣ ꯑꯗꯨꯃꯥꯏꯅ ꯇꯧꯊꯣꯛꯑꯦꯗꯅ ꯑꯗꯨ ꯂꯣꯏꯔꯒ ꯆꯪꯉꯒꯗꯤ ꯑꯃꯨꯛ ꯑꯩ ꯉꯁꯥꯏꯒꯤ ꯄꯦꯖꯇꯣ ꯑꯗꯨꯗ ꯑꯗꯨꯃꯥꯏꯅ ꯑꯗꯨꯝ ꯂꯩꯔꯝꯅꯦꯕ ꯅꯠꯇ꯭ꯔꯒꯤ ꯑꯩꯅ ꯗꯤꯁꯀꯅꯦꯛꯇꯤꯡ ꯇꯧꯕ ꯉꯥꯏꯕ ꯀꯩꯁꯨ ꯅꯪꯗꯦꯕ ꯑꯩꯒꯤꯗꯤ ꯀꯨꯏꯅ ꯆꯪꯉꯦ ꯍꯥꯏꯕ ꯑꯗꯨꯝ ꯇꯧ ꯂꯩꯕꯒꯤꯅꯅꯦ
ꯗꯤꯁꯀꯅꯦꯛ ꯇꯧꯔꯅꯤꯗꯅ ꯑꯗꯨꯒ ꯃꯁꯥꯅ ꯑꯗꯨꯝ ꯃꯥꯡꯈꯤꯕꯅꯦꯕ ꯑꯗꯨꯏ ꯄꯦꯖꯨꯃ ꯑꯗꯨꯒ ꯀꯣꯏꯁꯟ ꯊꯣꯛꯂꯛꯑꯅꯤꯗꯅ ꯑꯗꯣ ꯀꯣꯏꯁꯟꯗꯨ ꯊꯣꯛꯏꯉꯩꯗ ꯀꯣꯏꯁꯟ ꯊꯣꯛꯂꯤꯉꯩ ꯑꯩꯅ ꯍꯥꯏꯁꯤ
ꯑꯩꯅ ꯍꯥꯏꯁꯦ ꯇꯥꯎꯑꯣ ꯑꯝꯗ ꯀꯣꯏꯁꯟ ꯊꯣꯛꯂꯛꯑꯅꯤꯗꯅ ꯑꯗꯨꯒ ꯀꯣꯏꯁꯟ ꯊꯣꯛꯏꯉꯩ ꯃꯅꯨꯡꯗꯨꯗ ꯅꯪꯅ ꯐꯣꯟ ꯅꯝꯕꯔꯗꯨꯅ ꯃꯑꯣꯧ ꯇꯥꯔꯒꯗꯤ ꯃꯥꯡꯈ꯭ꯔꯅꯦꯕ ꯅꯣ ꯇꯧꯔꯣꯏ ꯇꯧꯏ ꯅꯝꯕꯔꯗꯨꯣ ꯅꯝꯃꯒꯅꯦ ꯅꯝꯕꯔꯗꯨ ꯅꯝꯍꯧꯗꯕꯤꯗꯅꯦ
ꯍꯧꯈ꯭ꯔꯕ ꯑꯗꯩꯗꯤ ꯀꯥꯎꯟ ꯇꯧꯈ꯭ꯔꯅꯦꯕ ꯑꯗꯨꯃꯥꯏꯅ ꯃꯥꯏ ꯀꯥꯎꯟ ꯇꯧꯈꯤꯕꯁꯦ ꯐꯅꯌꯥꯝ ꯌꯥꯝꯈ꯭ꯔꯦꯕ ꯑꯗꯨꯒꯤꯅꯤ ꯃꯥꯏ ꯍꯥꯏ ꯍꯥꯏꯕ
ꯍꯥꯏ ꯌꯥꯝꯃꯝꯃꯣꯏ ꯃꯥ ꯋꯥꯔꯤ ꯁꯥꯟꯅꯕꯁꯤ ꯁꯥꯟꯅꯔꯝꯒꯅꯤ ꯑꯩꯈꯣꯏꯁꯨ ꯑꯩꯩꯅ ꯍꯥꯏꯁ ꯑꯩꯈꯣꯏꯅ ꯍꯥꯟꯗꯒꯤ ꯗꯤꯁꯀꯅꯦꯛ ꯇꯧꯋ ꯃꯌꯥꯝꯗꯣ ꯑꯩꯅ ꯑꯝꯇ ꯆꯠꯇꯦ ꯍꯥꯏꯕ ꯃꯤꯅꯤꯠ ꯅꯤꯄꯥꯥꯟ ꯁꯥꯟꯅꯕ ꯌꯥꯎꯋꯦ ꯇꯔꯨꯛ ꯁꯥꯟꯅꯕ ꯌꯥꯎꯋꯦ ꯅꯣꯠꯇꯗ ꯅꯨꯡꯗ ꯑꯅꯤꯔꯛ ꯁꯨꯔꯝꯕꯅꯤ ꯑꯗꯨꯃꯥꯏ ꯁꯥꯟꯅꯩꯁꯦ ꯁꯥꯟꯗ ꯀꯅꯥ ꯀꯅꯥ ꯅꯇꯥ ꯅꯏꯥ ꯃꯥ ꯅꯨꯄꯥꯒ ꯁꯥꯟꯅꯕꯩ ꯑꯣꯏꯔꯝꯅꯤ ꯃꯥꯏ ꯅꯨꯄꯥꯒ ꯍꯟꯖꯤꯟ ꯍꯟꯖꯤꯟ ꯁꯥꯟꯅꯕꯩ ꯑꯣꯏꯔꯝꯅꯦꯕ ꯃꯥ ꯌꯥꯝꯃꯤꯗꯣ ꯃꯥꯏ ꯅꯨꯄꯥꯗꯨ ꯍꯟꯖꯤꯟ ꯍꯟꯖꯤꯟ ꯁꯥꯟꯅꯔꯝꯅꯦꯕ ꯅꯝꯕꯔ ꯑꯃꯈꯛꯇꯪ ꯑꯣꯏꯔꯁꯨ ꯀꯩꯅꯣ ꯅꯣꯡꯃꯗ ꯃꯔꯤꯔꯛ ꯍꯥꯏꯕ ꯅ ꯅꯠꯇ꯭ꯔꯣ ꯃꯣꯏꯅ ꯍꯥꯏꯗꯣ ꯃꯔꯤꯔꯛꯇꯤ ꯍꯦꯟꯒꯅꯨ ꯍꯥꯏꯕ ꯅꯠꯇ꯭ꯔꯣ ꯀꯔꯤ
ꯇ꯭ꯋꯦꯟꯇꯤꯒꯤ ꯃꯅꯨꯡꯗ ꯃꯔꯤꯔꯛ ꯈꯛꯇꯪꯅꯣ ꯍꯥꯏꯕꯅꯦ
ꯁꯟꯇꯤꯒꯤ ꯃꯅꯨꯡꯗ
ꯑꯗꯨꯒꯤꯅꯦ ꯑꯩꯅ ꯅꯝꯕꯔ ꯑꯃ ꯄꯤꯔꯛꯏꯁꯦ
ꯁꯦ ꯎꯝ ꯄꯤꯔꯛꯀꯅꯨ ꯅꯝꯕꯔ ꯑꯃꯗ ꯑꯇꯣꯞꯄꯗ ꯄꯤꯔꯛꯎ ꯌꯥꯗ꯭ꯔꯥ ꯁꯤꯁꯤꯅ ꯀꯔꯝꯕꯅꯣ ꯀꯔꯝꯕꯅꯣꯁꯨ ꯈꯪꯗꯦ ꯀꯌꯥ ꯁꯨꯔꯒꯦ ꯀꯃꯥꯏꯅ ꯅꯤꯡꯁꯤꯡꯗꯣꯔꯤꯒꯦ ꯅꯪ ꯅꯝꯕꯔꯁꯦ ꯑꯩꯅ ꯑꯩꯈꯣꯏꯅ ꯑꯍꯥꯟꯕꯗꯧꯅꯕ ꯇꯝꯕꯗꯨ ꯅꯠꯇ꯭ꯔꯣ ꯁꯤꯁꯦ ꯅꯠꯇꯦ ꯑꯗꯨꯗꯤ ꯀꯃ ꯇꯧꯕ ꯅꯨꯃꯤꯠꯇꯣ ꯑꯍꯥꯟꯕ ꯇꯧꯕ ꯅꯝꯕꯔꯗꯣ ꯑꯗꯨꯗꯨꯅ ꯇꯧꯔꯀꯥꯟꯗ ꯅꯍꯥꯟ ꯌꯥꯗꯕꯗꯣ ꯁꯤꯗꯁꯨ ꯌꯥꯗꯌꯦ ꯅꯠꯇꯦ ꯅꯠꯇꯦ ꯅꯪꯅ ꯅꯝꯕꯔ ꯑꯅꯤꯃꯛ ꯊꯥꯔꯛꯏꯗꯅ ꯑꯩꯉꯣꯟꯗ ꯑꯅꯤꯃꯛ ꯀꯣꯜ ꯇꯧꯕꯗ ꯉꯔꯥꯡꯒꯤ ꯑꯗꯨꯃꯥꯏꯅ ꯑꯗꯨꯝ ꯊꯣꯛꯑꯦ ꯑꯩꯅ ꯑꯩꯅ ꯆꯦꯛ ꯇꯧ ꯑꯗꯒꯤ ꯑꯩꯒꯤ ꯅꯝꯕꯔꯗꯤ ꯑꯅꯧꯕꯗꯣ ꯁꯤꯒꯤ ꯅꯝꯕꯔꯁꯤ ꯅꯠꯇꯕ ꯑ ꯅꯝꯕꯔ ꯑꯃꯗꯨꯅ ꯇꯧꯕꯗꯁꯨꯅꯦ ꯆꯞ ꯃꯥꯟꯅꯩꯕ ꯑꯗꯨꯝ ꯑꯗꯨꯗꯤ ꯂꯩꯇꯦ ꯑꯩ ꯉꯔꯥꯡ ꯅꯪꯒꯤ ꯅꯝꯕꯔ ꯑꯅꯤꯃꯛ ꯌꯦꯡꯉꯝꯃꯦ ꯍꯣꯏ ꯕꯥ ꯅꯪꯒꯤ ꯅꯝꯕꯔ ꯑꯅꯤꯃꯛ ꯌꯦꯡꯉꯝꯃꯦ ꯆꯞ ꯃꯥꯟꯅꯅ ꯊꯣꯛꯑꯦ ꯑꯗꯒꯤ ꯑꯩꯒꯤ ꯑꯅꯧꯕ ꯅꯝꯕꯔꯗꯨꯅꯁꯨ ꯑꯃꯨꯛ ꯌꯦꯡꯉꯦ ꯑꯗꯨꯁꯨ ꯆꯞ ꯃꯥꯟꯅꯅ ꯊꯣꯛꯑꯦ ꯑꯗꯨꯗꯤ ꯇꯥꯛꯁ ꯑꯃꯐꯥꯎ ꯇꯧꯗ꯭ꯔꯤꯕ ꯐꯣꯟ ꯅꯝꯕꯔ ꯑꯅꯧꯕꯗꯨꯗꯤ ꯑꯩꯒꯤꯗꯤ ꯑꯝꯕꯧ ꯍꯧꯗ꯭ꯔꯤꯕ ꯑꯩ ꯁꯤꯃ ꯈꯛꯇꯅꯦꯕ ꯑꯩꯅ ꯁꯤꯖꯤꯟꯅꯔꯤꯁꯦ ꯑꯃꯗꯨꯗ ꯇꯧꯔꯁꯨ ꯆꯞ ꯃꯥꯟꯅꯅ ꯊꯣꯛꯑꯦꯕ ꯎ
ꯑꯩ ꯀꯩꯅꯣ ꯑꯩꯅ ꯈꯟꯕꯅ ꯍꯥꯟꯅꯒꯤ ꯅꯝꯕꯔꯗꯨ ꯑꯗꯨꯝ ꯇꯧꯁꯤꯟꯕꯒꯤ ꯑꯍꯥꯟꯕ ꯇꯧꯔꯨꯕꯒꯤ
ꯑꯩꯁꯨ ꯑꯗꯨꯃꯥꯏꯅ ꯈꯜꯂꯨꯕꯅꯦꯕ ꯑ ꯑꯗꯨꯃꯥꯏꯅ ꯈꯜꯂꯨꯕꯅꯦꯕ ꯑꯗꯨ ꯈꯜꯂꯨꯕꯗꯨꯅ ꯑꯗꯨꯒꯤ ꯑꯩꯅ ꯆꯦꯛ ꯑꯃꯨꯛ ꯇꯧꯕꯅꯦꯕ ꯑꯩꯒꯤ ꯅꯝꯕꯔ
ꯎꯝ
ꯑꯃꯗꯨꯅ ꯌꯨꯁ ꯇꯧꯔꯒ ꯑꯗꯨꯁꯨ ꯆꯞ ꯃꯥꯟꯅꯅ ꯊꯣꯛꯑꯦꯕ ꯑꯗꯨ ꯅꯪꯒꯤ ꯅꯝꯕꯔꯁꯤꯁꯨ ꯅꯪꯅ ꯑꯅꯤꯃꯛ ꯊꯥꯔꯛꯏꯗꯅ ꯉꯔꯥꯡ ꯑꯗꯨꯝ ꯑꯅꯤꯃꯛ ꯑꯩ ꯇꯣꯉꯥꯟ ꯇꯣꯉꯥꯟꯅ ꯇ꯭ꯔꯥꯏ ꯇꯧꯋꯦꯕ ꯑꯗꯨꯁꯨ ꯌꯥꯗꯦꯕ ꯑꯗꯨꯝ ꯉꯔꯥꯡꯒꯤꯗꯨ ꯆꯞ ꯃꯥꯟꯅꯅ ꯊꯣꯛꯑꯦ ꯍꯥꯏꯕ
ꯍꯣꯏ ꯇꯦꯟ ꯃꯤꯅꯠꯁ ꯐꯥꯔꯦ
ꯈꯪꯗꯦ ꯌꯦꯡꯉꯁꯤ ꯃꯤꯅꯤꯠ ꯀꯌꯥ ꯐꯥꯔꯒꯦ
ꯍꯦꯜꯂꯦ
ꯑꯣ ꯍꯣꯏ ꯍꯣꯏ